ꯍꯜꯂꯣ ꯃꯥꯅꯦ ꯇꯥꯔꯦ ꯇꯞꯄꯦꯕꯨ ꯌꯥꯝꯅ
ꯅꯪꯅ ꯉꯥꯡꯕꯁꯨ ꯇꯞꯄ ꯃꯥꯜꯂꯤꯅ
ꯇꯞꯄꯦ
ꯂꯩꯗꯕ꯭ꯔ ꯁꯤꯕꯣ
ꯅꯪ ꯀꯩꯗꯧꯔꯤꯅꯣ
ꯑꯆꯥꯄꯣꯠ ꯆꯥ
ꯀꯔꯤ ꯎꯝ ꯍꯣꯔꯦꯟ ꯀꯔꯝ ꯀꯥꯟ ꯆꯠꯇꯣꯏꯕ ꯆꯥꯛ ꯆꯥꯔꯒ
ꯎꯝ
ꯅꯪꯗꯣ ꯀꯛꯊꯠꯆꯒꯔꯣ ꯅꯪꯒꯤꯗꯨ ꯅꯪ ꯍꯨꯖꯤꯛꯀꯤꯗꯨ ꯍꯥꯞꯆꯤꯟꯕꯗꯒꯤ ꯏꯁꯇꯣꯔꯦꯖꯁꯦ ꯐꯨꯜ ꯑꯣꯏꯔꯛꯏꯖꯦ ꯌꯦꯡꯎ ꯀꯛꯊꯠꯈ꯭ꯔꯣ ꯌꯥꯝ ꯅꯪ ꯐꯣꯟꯗꯣ ꯆꯥꯎꯕꯩ ꯅꯠꯇꯦ ꯅꯪ ꯐꯣꯟꯗꯣ ꯑꯗꯨꯝ ꯏꯁꯄꯦꯁꯇꯣ ꯍꯥꯡꯗ꯭ꯔꯦ ꯌꯥꯗ꯭ꯔꯦꯕ ꯑꯗꯨꯝ ꯏꯔꯔ ꯊꯥꯔꯦ ꯅꯪꯒꯤꯗ
ꯅꯪ ꯀꯩꯗꯧꯏꯅꯣ ꯏꯠꯊꯥ
ꯍꯥ ꯑꯦꯛꯖꯥꯝ ꯁꯤꯞ ꯑꯃ ꯂꯣꯏꯔꯦ ꯉꯟꯂꯦ ꯃꯣꯏꯗꯤ ꯂꯣꯏꯕ ꯃꯥꯏꯅꯔꯒ ꯊꯣꯛꯄꯒꯤ ꯑꯗꯨꯒ ꯄꯨꯡ ꯍꯣꯔꯦꯟ ꯃꯤꯁ ꯂꯥꯛꯑꯣ ꯄꯨꯡ ꯇꯔꯥ ꯃꯈꯥꯏꯗꯒꯤ ꯑꯦꯛꯖꯥꯝ ꯑꯃ ꯍꯧꯅꯤ ꯑꯗꯨ ꯉꯥꯏꯗꯣꯏꯅꯦ ꯍꯧꯖꯤꯛ ꯑꯗꯨꯅ ꯁꯦꯀꯦꯟ ꯁꯤꯞ ꯃꯤꯁꯀꯤ ꯐꯤꯖꯦ ꯌꯥꯝ ꯐꯖꯩꯅꯦ ꯐꯤ ꯑꯖꯦ
ꯀꯔꯤꯕ ꯑꯁꯤ ꯃꯃꯤꯡꯗꯣ ꯀꯨꯇꯨꯅꯥꯎ ꯑꯁ ꯑꯩ ꯐꯨꯔꯤꯠꯁꯦ ꯑꯝꯇ ꯂꯧꯊꯣꯛꯎꯒꯦꯗ ꯌꯥꯝꯅ ꯋꯥꯏ ꯆꯤꯜꯂꯦ ꯉꯥꯏꯈꯣꯀꯣ ꯃꯤꯅꯠ ꯕꯥꯏꯁꯀꯨ ꯆꯠꯈꯤꯩꯅ ꯊꯤꯟꯗꯣꯔꯤꯕꯅꯤ ꯕꯤꯟꯗꯤ ꯅꯃ ꯑꯗꯨꯝ ꯆꯠꯈꯤꯕꯅꯤ ꯃꯨꯠꯊꯠꯂꯝꯃꯣꯏꯗ ꯃꯥ ꯀꯣꯛꯆꯒꯤꯕ ꯑꯣꯏꯔꯝꯅꯤ
ꯃꯃꯤꯠꯀꯗꯣ ꯁꯪꯈꯤꯕꯅꯤ ꯏꯁ ꯑꯗꯨꯒ ꯀꯦꯕ ꯂꯣꯏ ꯂꯣꯏꯔꯦ ꯋꯥꯠꯂꯦ ꯋꯥꯠꯂꯦ ꯑꯃ ꯑꯦ ꯑꯗꯨꯒ ꯃ ꯃꯁꯇꯔꯥꯗꯣ ꯑꯗꯨ ꯋꯥꯠꯂꯦꯌꯦ ꯑꯃꯨꯛ
ꯉꯁꯤꯗꯤ ꯑꯩꯅ ꯃꯔꯝ ꯃꯣꯛꯃꯟꯗꯅ ꯁ꯭ꯀꯨꯜ ꯗ꯭ꯔꯦꯁꯁꯦ ꯁꯨꯗꯣꯛꯈ꯭ꯔꯦ
ꯂꯥꯛꯍꯧꯔꯦ
ꯃꯨꯡ ꯇꯔꯥꯃꯥꯊꯣꯏ ꯃꯈꯥꯏ ꯗꯨꯔꯥ ꯃꯦꯗꯥꯝ ꯇꯨꯃꯤ ꯅꯍꯥꯟ ꯍꯥꯏꯔꯝꯕꯗꯣ ꯔꯣꯖꯤꯇꯥꯗꯁꯨ ꯔꯣꯖꯤꯇꯥꯁꯨ ꯌꯥꯎꯋꯦꯌꯦ
ꯏꯕꯣꯛꯂꯣ ꯃꯔꯤ ꯆꯠꯂꯌꯦ ꯀꯩꯅꯥꯒꯤꯗ ꯌꯥꯎꯕ
ꯀꯩꯗꯧꯏꯅꯣ ꯉꯍꯥꯟꯁꯦ ꯑꯩ ꯌꯨꯝ ꯂꯣꯝ ꯆꯠꯇ꯭ꯔꯦꯕ ꯑꯥ ꯇꯟꯖꯟꯂꯛꯑꯕ ꯍꯥꯏꯇꯥꯔꯦ ꯏꯆꯤꯗꯣ ꯑꯣꯏ ꯌꯥꯎꯔꯕ ꯏꯆꯦꯒꯤꯗꯣ ꯑꯣꯏ ꯌꯥꯎꯔꯕ ꯌꯥꯎꯔꯦ ꯆꯠꯂꯦꯕꯀꯣ ꯑꯃꯨꯛ ꯑꯗꯩ ꯑꯃꯨꯛ ꯃꯥꯁꯦ ꯀꯧꯅꯔꯦ
ꯌꯣꯡ
ꯁꯤ ꯀꯅꯥꯅ ꯆꯥꯗꯣꯏꯅꯣ ꯁꯦ ꯊꯝꯃꯣ ꯑꯗꯨꯒꯥ ꯖꯥꯍꯜꯂꯣ ꯁꯤ ꯊꯤꯕꯨꯣꯡꯖꯥꯎ ꯅꯦꯁꯤ ꯑꯥꯎ ꯎ ꯃ ꯆꯥꯅꯤꯡꯗꯦ ꯏꯆꯦ ꯅꯪ ꯃꯤ ꯀꯌꯥ ꯋꯥꯔꯤ ꯁꯥꯟꯅꯗꯧ ꯋꯥꯠꯂꯤꯒꯦ
ꯃꯉꯥꯈꯛ ꯉꯥꯏꯔꯦ ꯅꯪ ꯁꯤ ꯁꯥꯟꯅꯔꯗꯤ ꯃꯔꯤꯈꯛ ꯉꯥꯏꯔꯦ
ꯑꯇꯩ ꯅꯪ ꯁꯥꯟꯅꯅꯕ ꯂꯩꯇ꯭ꯔꯕꯣ ꯑꯇꯩꯗꯣ
ꯃꯤꯁ ꯁꯨꯁꯤꯂꯥꯅ ꯃꯤꯁ ꯑꯃꯗꯤ ꯏꯃꯥꯗꯣ ꯑꯩꯅ ꯑꯃꯨꯛ ꯅꯧꯅ ꯗꯥꯎꯟꯂꯣꯗ ꯇꯧꯍꯟꯕꯅꯦ ꯃꯥ ꯍꯥꯟꯅ ꯃꯥꯒꯤꯗ ꯑꯅꯤꯔꯛꯀꯨꯝꯕꯔ ꯑꯍꯨꯝꯂꯛ ꯋꯥꯔꯤ ꯁꯥꯟꯅꯈ꯭ꯔꯕꯅꯤ ꯏꯃꯥꯟꯅꯕ ꯑꯃꯒꯗꯤ ꯂꯩꯔꯤ ꯍꯣꯏ ꯏꯃꯥꯒꯤꯁꯨ ꯌꯥꯗꯤ ꯌꯥꯕꯅꯦꯕ ꯅꯅꯥꯎꯁꯤꯅ ꯌꯥꯗ꯭ꯔꯤꯕ ꯏꯁ ꯑꯩ ꯋꯥꯔꯦ ꯊꯜꯂꯛꯇ ꯉꯥꯏꯔꯤ ꯇꯧꯗꯅ ꯑꯗꯨꯝ ꯂꯩꯔꯤꯕ ꯑꯗꯩ ꯅꯪꯅ ꯑꯗꯨꯝꯕꯗ ꯇꯧ ꯂꯩꯌꯣ ꯇꯧꯗꯅ ꯑꯩꯉꯣꯟꯁꯤꯗ
ꯎ
ꯑꯗꯨꯒꯅꯦ ꯃꯦꯗꯥꯝ ꯑꯃꯒꯤꯁꯨ ꯗꯥꯎꯟꯂꯣꯗ ꯇꯧꯕ ꯃꯥꯏꯗꯨꯅꯅꯦ ꯀꯔꯤ ꯑꯟꯑꯁꯄꯦꯛꯇꯦꯠ ꯏꯌꯔ ꯑꯣꯀꯦ ꯑꯣꯔ ꯑꯗꯨꯝ ꯊꯥ ꯂꯩꯕ
ꯍꯣꯏ ꯑꯗꯨ ꯊꯥꯕꯁꯨ ꯌꯥꯎꯋꯦ ꯁꯨꯝ ꯑꯩꯉꯣꯟꯗ ꯁꯨꯝ ꯇꯧꯔꯛꯑꯗꯤ ꯍꯥꯏ ꯅꯪ ꯌꯥꯔꯛꯑꯣꯏꯕ ꯁꯣꯝ ꯁꯨꯝ ꯇꯧꯔꯗꯤ ꯍꯣꯔꯦꯟ ꯉꯥꯏꯍꯥꯛ ꯂꯩꯔꯒꯕꯨꯗꯤ ꯑꯗꯨꯨꯛ ꯌꯥꯅꯕ
ꯎꯝ ꯌꯦꯡꯉꯁꯤ ꯌꯥꯔꯤꯕꯧ ꯅꯪꯒ ꯁꯥꯟꯅꯔꯨꯔꯁꯤ ꯃꯣꯏ ꯃꯃꯥꯟꯅꯕꯤ ꯉꯔꯥꯡ ꯂꯩꯁꯥꯕꯤ ꯌꯥꯝꯕ꯭ꯔꯣ
ꯎꯝ
ꯎꯝ ꯃꯥ
ꯌꯥꯃꯤ ꯅꯪ ꯕꯤꯖꯥꯗꯣ ꯎꯕ꯭ꯔꯥ
ꯎꯝ ꯑꯆꯥꯄꯣꯠꯀꯗꯤ ꯐꯖꯩ ꯍꯦ꯫ ꯑꯩ ꯄꯨꯔꯛꯄꯒꯤ ꯄꯨꯔꯛꯅꯕ ꯌꯥꯎꯇꯕ ꯑꯩꯈꯣꯏ ꯃꯤ ꯌꯥꯝꯕꯅꯤꯅ ꯑꯗꯩ ꯄꯨꯔꯛꯇꯤ ꯄꯨꯔꯛꯑ ꯉꯔꯥꯡ ꯄ꯭ꯂꯥꯎ ꯀꯩ ꯀꯩꯒ ꯎꯝ ꯃꯣꯏꯁꯨ ꯀꯣꯔꯐꯨ ꯃꯌꯥꯝ ꯂꯩꯍꯧꯋꯤ ꯀꯣꯔꯐꯨ ꯃꯌꯥꯝ ꯂꯩꯍꯧꯋꯦꯕ ꯄꯂꯥꯎꯒꯤ ꯅꯨꯄꯥꯃꯌꯨꯝꯒꯤ
ꯎꯝ ꯅꯪ ꯎꯔꯛꯏꯕ
ꯏꯃꯩꯄꯦꯝ ꯎ
ꯑꯗꯩ ꯉꯔꯥꯡ ꯏꯇꯩ ꯂꯨꯍꯣꯡꯕ ꯑꯃ ꯆꯠꯂꯦꯕ ꯀꯔꯝꯕ ꯂꯨꯍꯣꯡꯕꯣ ꯈꯪꯗꯦ ꯃꯥꯏꯗꯨꯅ ꯑꯗꯨ ꯃꯥꯏ ꯄ꯭ꯂꯥꯎ ꯄꯨꯔꯛꯑꯦ ꯑꯗꯨ ꯆꯥꯔꯦ ꯄ꯭ꯂꯥꯎꯗꯣ ꯌꯥꯝ ꯆꯥꯅꯤꯡꯉꯝꯕꯅꯦ ꯑꯃꯨꯛ ꯍꯧꯖꯤꯛ ꯄꯥꯛ ꯆꯥꯅꯤꯡꯕ ꯑꯣꯏꯔꯛꯇ꯭ꯔꯦ ꯈꯦꯆ꯭ꯔꯤ ꯑꯃꯨꯛ ꯌꯥꯝ ꯆꯥꯅꯤꯡꯉꯦ
ꯄ꯭ꯂꯦꯠ ꯑꯃ ꯆꯥꯕꯗ ꯑꯗꯨꯝꯕꯨ ꯊꯜꯂꯦ
ꯊꯜꯂꯤꯗ ꯍꯣꯏ ꯃꯣꯏ ꯉꯥꯗꯣ ꯊꯣꯡꯕ ꯍꯥꯎꯕ ꯈꯔ ꯋꯥꯠꯂꯤꯗꯀꯣ
ꯎꯝ ꯄꯂꯥꯎꯗꯤ ꯍꯥꯎꯕ ꯃꯥꯜꯂꯤ
ꯌꯥꯒꯤꯗ꯭ꯔꯦ ꯈꯪꯗꯦ ꯑꯩ ꯐꯖꯅ ꯉꯁꯤ ꯕ꯭ꯔꯥꯖꯤꯜꯒ ꯀꯩꯅꯣꯒ ꯁꯥꯟꯅꯍꯧꯗꯥꯏ ꯀꯔꯤ ꯂꯝꯅꯣꯃ ꯍꯥꯌꯕꯅꯦ ꯀꯣꯝ ꯀꯔꯤꯅꯣ ꯃꯕꯅꯦ ꯕ꯭ꯔꯥꯖꯤꯜꯅ ꯉꯝꯍꯧꯒꯨꯝ ꯇꯧꯕꯅꯤ ꯄꯨꯡ ꯇꯔꯨꯛꯇꯩꯒꯤ ꯃꯣꯏ ꯌꯦꯡꯅꯗꯅ ꯇꯧꯕꯅꯤ
ꯄꯤꯗ꯭ꯔ
ꯑꯎꯟꯄꯣꯠ ꯎꯍꯧꯕꯔꯣ ꯏꯅꯝꯃꯥ ꯅꯪ
ꯎꯍꯧꯏ ꯌꯥꯝꯕꯅꯤ ꯏꯕꯦꯝ
ꯎꯝ
ꯑꯗꯨꯅꯤ ꯃꯣꯏ ꯌꯨꯝꯗꯕꯨ ꯊꯝꯐꯝ ꯂꯩꯕ꯭ꯔꯥ
ꯍꯥꯥ
ꯃꯣꯏ ꯌꯨꯝꯗꯕꯨ ꯊꯝꯐꯝ ꯂꯩꯕ꯭ꯔꯥ ꯍꯥꯏꯅꯔꯤꯁꯤ
ꯃꯥ ꯌꯥꯝ ꯍꯧꯕꯅꯦꯕ
ꯄꯩꯁꯥ ꯄꯥꯏꯔꯝ ꯅꯤꯅꯦ ꯕꯤꯖꯤꯌꯥ ꯍꯣꯢ
ꯄꯩꯁꯥ ꯄꯥꯏꯕꯩꯇꯁꯨ ꯅꯠꯇꯅ ꯃꯥꯗꯤ ꯃꯇꯝꯁꯤꯒꯤ ꯃꯤꯁꯨ ꯑꯣꯏꯖꯩꯑꯦꯕ ꯑꯩꯈꯣꯏ ꯏꯅꯝꯃ ꯍꯣꯏꯅ ꯑꯃꯨꯛ ꯑꯗꯨꯝꯕ ꯑꯣꯏꯖꯗꯦꯕ ꯑꯣꯏꯗꯦ ꯍꯥꯏꯕꯗꯤ ꯁꯨꯝ ꯃꯥ ꯄꯥꯝꯖꯕꯤ ꯑꯣꯏꯖꯗꯦꯕ
ꯎꯝ
ꯃꯥꯗꯤ ꯑꯣꯏꯕꯅꯤꯅ ꯏꯕꯅꯤ
ꯅꯪ ꯆꯥꯛꯀꯧꯕꯁꯨ ꯂꯥꯛꯑꯔꯣꯏ
ꯂꯥꯛꯑꯔꯣꯏ
ꯎꯝ
ꯍꯌꯦꯡ ꯂꯨꯍꯣꯡꯕꯗ ꯂꯥꯛꯑꯝꯃꯗꯤ ꯐꯒꯗꯝꯕꯅꯤ
ꯎꯝ
ꯅꯣꯡꯉꯣꯟ ꯂꯥꯏꯑꯗꯤ ꯃꯤꯅꯔꯕꯁꯨ ꯎꯔꯅꯤ ꯅꯣꯡꯉꯥꯜꯂꯁꯨ ꯂꯥꯏ ꯈꯨꯔꯝꯕꯁꯨ ꯌꯥꯔꯅꯤ
ꯎꯝ
ꯅꯤꯠꯁꯨ ꯁꯨꯗꯔꯤꯖꯥꯠ ꯂꯥ
ꯌꯦꯡꯒꯦ ꯑꯝꯇꯥ ꯋꯥꯠꯂꯤ ꯍꯥꯏ ꯁꯤꯛꯁ ꯊꯥꯔꯇꯤ ꯁꯤꯁ ꯉꯥꯏ ꯅꯣꯏ ꯁꯥꯏ ꯂꯤꯂꯥ ꯑꯃ ꯇꯧꯋꯤ
ꯏꯅꯝꯃꯥ ꯋꯥꯔꯤ ꯁꯥꯟꯅꯕ ꯌꯥꯗ꯭ꯔꯕ ꯑꯗꯥꯏꯗꯥ ꯂꯩꯔꯤ ꯁꯤꯡꯗꯨꯗꯗꯤ?
ꯑꯦꯞꯁꯇꯣ ꯍꯥꯞꯇꯗꯤ ꯌꯥꯗꯕ ꯍꯥꯞꯄꯦ ꯑꯃ ꯑꯗꯨꯅꯦ ꯍꯥ ꯍꯥ ꯑꯩꯒ ꯂꯩꯃꯤꯟꯅꯔꯤ ꯃꯤꯁꯦ ꯍꯥꯞꯄꯦ ꯌꯥꯗ꯭ꯔꯦ ꯍꯥꯏꯕ ꯑꯟꯔꯦꯁꯄꯦꯛꯇꯦꯠ ꯌꯦꯔ ꯑꯣꯐ ꯀꯤꯌꯔ ꯑꯗꯨꯝ ꯊꯥ ꯂꯩꯔꯦ
ꯃꯥꯅꯗꯤ ꯇꯧꯔꯛꯇ꯭ꯔꯣ?
ꯃꯟꯅꯁꯨ ꯇꯧꯔꯛꯇꯦ꯫
ꯅꯪ ꯅꯠꯇꯥ ꯇꯧꯋꯥ?
ꯑꯩꯅꯗ ꯇꯧꯕꯅꯦ꯫
ꯎꯝ
ꯃꯣꯏꯗꯤ ꯇꯥꯛꯁ ꯁꯣꯛꯉꯝꯒꯤꯔꯣꯏ ꯇꯧꯕ ꯌꯥꯔꯝꯃꯣꯏ
ꯊꯣꯛꯑꯝꯗꯧ ꯃꯥꯟꯗꯦ ꯃꯣꯏꯖ ꯃꯣꯏꯗꯤ ꯄꯩꯁꯥ ꯆꯪꯉꯝꯃꯣꯏꯅꯦ
ꯀꯩꯅꯣ ꯇꯥꯡꯈꯨꯜ ꯈꯔ ꯑꯝꯁꯨ ꯐꯥꯈ꯭ꯔꯦꯝ ꯀꯨꯀꯤ ꯈ꯭ꯔꯖꯨ ꯁꯤꯁꯨ ꯁꯤꯔꯦꯗꯅ ꯎꯝ ꯇꯥꯡꯈꯨꯜꯒꯥ ꯑꯗꯩ ꯑꯅꯤ ꯍꯥꯏꯕ꯭ꯔꯥ ꯑꯗꯒꯤ ꯑꯍꯨꯝ ꯍꯥꯏꯕ꯭ꯔꯥ ꯀꯩꯩꯅ ꯍꯥꯏ ꯈꯪꯗꯦ ꯐꯔꯦ ꯑꯉꯥꯡꯁꯤꯡꯁꯨ ꯃꯊꯣꯡ
ꯆꯥ ꯁ꯭ꯀꯨꯜ ꯃꯣꯏ ꯁꯥꯊꯤ ꯈꯪꯗꯤꯌꯦ ꯈꯪꯗꯦ ꯃꯣꯏꯁꯨ ꯄꯨꯔꯥ ꯖꯥꯠ ꯑꯝ ꯑꯣꯜꯂꯝ ꯅꯣꯏ ꯈꯣꯏ ꯀꯥꯏꯔꯦꯝꯗꯨ ꯈꯣꯠꯀ ꯂꯤꯂꯥ ꯇꯧꯗꯕ ꯀꯨꯏꯔꯦꯉꯣ ꯑꯃꯈꯛ ꯇꯧꯕꯗꯣ ꯐꯪꯍꯧꯗ꯭ꯔꯦ ꯌꯦꯡꯕ
ꯍꯟꯗꯛꯀꯤ
ꯂꯤꯂꯥ ꯌꯝ ꯇꯧꯏ ꯒꯥ ꯑꯥ ꯇꯣꯜꯍꯟꯂꯣꯏꯒꯤ ꯄꯥꯔꯇꯤꯒꯤꯅꯦ ꯂꯤꯂꯥ ꯑꯝ ꯁꯥꯟꯅꯩꯌꯦ ꯉꯔꯥꯡ ꯅꯣꯡꯉꯟ ꯂꯤꯂꯥꯗꯣ ꯂꯣꯏꯔꯛꯄꯗ ꯅꯣꯡꯉꯥꯟꯕꯗꯣ ꯅꯣꯡꯉꯥꯟꯕꯗꯣ ꯂꯤꯂꯥꯗꯣ ꯕꯤꯗ꯭ꯌꯥꯅꯟꯗꯥ ꯌꯥꯎꯔꯦ ꯍꯥꯏꯕ ꯕꯤꯗ꯭ꯌꯥꯅꯟꯗꯥ ꯕꯤꯗ꯭ꯌꯥꯅꯟꯗꯥ ꯌꯧꯅꯤꯡ ꯑꯩ ꯀꯅꯅꯣ ꯕꯤꯗ꯭ꯌꯥꯅꯟꯗ ꯀꯅꯅꯣ ꯕꯤꯗ꯭ꯌꯥꯅꯟꯗ ꯑꯁ ꯅꯍꯥꯟꯋꯥꯏꯒꯤ ꯊꯥꯏꯅꯒꯤ ꯑꯣ ꯀꯣꯛꯆꯥꯛ ꯁꯥꯕꯗꯣ? ꯍꯣꯏ ꯍꯣꯏ ꯀꯥꯛꯆꯥꯛ ꯁꯥꯕꯗꯣ ꯃꯥ ꯑꯃꯨꯛ ꯑꯃꯨꯛ ꯅꯧꯅ ꯀꯨꯝꯃꯛꯑꯕꯣꯏꯔꯦ ꯃꯁꯛꯇꯤ ꯐꯖꯕꯅꯦ ꯃꯥꯒꯤ ꯑꯦꯛꯁꯤꯗꯦꯟꯗ ꯃꯈꯣꯡ ꯇꯦꯛꯄꯒꯤ ꯇꯥꯏꯃꯤꯡꯗꯣ ꯑꯩꯁꯦ ꯑꯥ ꯀꯤꯅꯣ ꯇ꯭ꯔꯦꯅꯤꯡ ꯇꯧꯔꯤꯕ
ꯎꯝ ꯑꯗꯒꯤ ꯇꯦꯛꯈꯠꯂꯛꯏꯅꯦ ꯌꯦꯡꯎ ꯌꯥꯔꯛꯇ꯭ꯔꯤꯅꯦ ꯎꯝ ꯇꯤꯟꯅꯔꯛꯑꯦꯕ ꯇꯔꯨꯕꯤ ꯀꯩꯀꯥ ꯃꯥꯒ ꯑꯦꯛꯁꯤꯗꯦꯟ ꯊꯣꯛꯃꯤꯟꯅꯁꯦ ꯈꯣꯏ ꯇ꯭ꯔꯦꯅꯤꯡ ꯇꯧꯃꯤꯟꯅꯌꯦꯕ ꯎꯝ ꯑꯩꯅ ꯃꯟꯅꯥ ꯇꯝꯕ ꯍꯥꯏꯇꯔꯦ ꯑꯗꯣ ꯃꯣꯏꯅꯥ ꯀꯦꯝ ꯇꯧꯍꯩꯗꯕ ꯕꯥꯏꯛ ꯇꯥ ꯀꯩ ꯗꯥ
ꯏꯕꯣꯛ ꯁꯤ ꯑꯉꯥꯡꯒꯤ ꯁꯤꯒꯤ ꯐꯨꯔꯤꯠꯁꯦ ꯍꯧꯔꯦꯟ ꯐꯣꯠꯂꯨ ꯁꯤꯒꯤ ꯒꯤꯖꯦ ꯃꯥꯏꯁꯤꯗ ꯃꯅꯥ ꯑꯅꯤꯗꯣ ꯇꯥꯔꯛꯏꯗꯣ ꯐꯣꯠꯆꯜꯂꯣꯕ
ꯑꯩꯅ ꯌꯝ ꯄꯝꯖ ꯁꯝꯒ ꯀꯛꯊꯠꯂꯀꯥꯟꯗ ꯅꯩꯌꯦ ꯅꯩꯌꯦ ꯇꯣꯝꯕꯩ ꯃꯆꯥꯅꯤ ꯍꯥꯏꯅꯔꯝ ꯃꯤꯅꯤ ꯎꯝ ꯃꯟꯅꯩꯌꯦꯅꯥ ꯕꯣꯕꯤ ꯈꯣꯏꯅ ꯍꯦꯔꯣ ꯁꯥꯕꯁꯤ ꯌꯦꯡꯅꯤꯡꯗꯦꯕ ꯕꯣꯕꯤ ꯅꯥ ꯄꯣꯛꯄꯤ ꯁꯤꯒꯤꯗꯣ ꯑꯣ ꯍꯣꯏ ꯍꯣꯏ ꯃꯥ ꯍꯦꯔꯣ ꯁꯥꯕꯗꯣ ꯄꯛꯄ ꯋꯥꯠꯂꯤꯗ ꯍꯥꯏꯗꯤ ꯃꯥꯁꯛ ꯇꯔꯁꯨ ꯏꯌꯥꯡ ꯌꯥꯡꯗ꯭ꯔꯅꯦ ꯎꯝ ꯅꯤꯇꯥꯏ ꯕꯤꯒꯥꯏꯗꯣ ꯅꯨꯡꯁꯤꯕꯅꯤꯗ ꯅꯨꯡꯁꯤꯕꯅꯦ ꯐꯖꯥꯕꯅꯤꯗ ꯅꯤꯇꯥꯏꯒꯤ ꯃꯄꯥꯗꯨꯅ ꯅꯨꯡꯁꯤꯔꯝꯒꯗ꯭ꯔ ꯈꯪꯗꯦ ꯃꯁꯛ ꯃꯁꯦ ꯃꯁꯛ ꯊꯤꯔꯁꯨ ꯏꯕꯣꯌꯥꯏꯃꯥ ꯈꯨꯃꯟ ꯀꯥꯏꯁꯦ ꯍꯩꯈ꯭ꯔꯕ ꯇꯦ ꯑꯈꯣꯏꯒꯤ ꯏꯃꯨꯡ ꯑꯃ ꯑꯣꯏꯌꯦꯕ ꯃꯣꯔꯦꯗꯒꯤ ꯅꯍꯥꯔꯣꯟ
ꯃꯥꯂꯪ
ꯇꯝꯊꯤꯅ ꯃꯣꯏꯖꯦ ꯎꯝ ꯎꯝ
ꯅꯨꯄꯥꯁꯤꯗꯤ ꯂꯩꯃꯤꯟꯅꯩꯌꯦꯕ ꯑꯗꯒꯤ ꯅꯨꯄꯥꯁꯤꯅ ꯁꯨꯝ ꯆꯥꯛ ꯏꯁꯤꯡ ꯎꯝ ꯏꯅꯝꯃꯥ ꯑꯃꯨꯛ ꯀꯛꯇꯠꯂꯥ ꯇꯧꯔꯛꯀꯦ ꯀꯛꯊꯠꯂꯥ ꯇꯧꯔꯛꯀꯦ
ꯇꯥꯞ ꯐꯥꯔꯕ꯭ꯔꯣ
ꯑꯥ
ꯍꯣꯏ
ꯎꯝ